ꯍꯦ꯫
ꯍꯥꯏ ꯀꯃꯃꯥꯏ ꯇꯧꯔꯤꯒꯦ ꯅꯨꯡꯉꯥꯏꯔꯤꯌꯦ
ꯑꯁ ꯅꯨꯡꯉꯥꯏꯔꯤꯗ ꯋꯥꯏ ꯍꯥꯏꯕꯗꯤ ꯌꯥ ꯇꯕꯅꯤꯅ ꯅꯨꯡꯉꯥꯏꯔꯤ ꯍꯥꯏꯇꯕꯅꯤꯅꯦ
ꯎꯝ꯫ ꯅꯪ ꯅꯁꯥ ꯅꯥꯎꯗꯣ ꯈꯔ ꯆꯥꯎꯈꯠꯄ ꯃꯥꯜꯂꯦ ꯍꯟꯗꯛꯁꯦ
ꯑꯁ ꯆꯥꯎꯈꯠꯂꯦꯅ ꯍꯟꯗꯛꯁꯦꯕꯣ ꯑꯩꯁꯦ ꯄꯩꯁꯥ ꯈꯔ ꯂꯩꯇ꯭ꯔꯦꯅ ꯄ꯭ꯔꯥꯏꯚꯦꯠꯇ ꯍꯣꯁꯄꯤꯇꯥꯜ ꯌꯦꯡꯕ ꯍꯣꯁꯄꯤꯇꯥꯜ ꯆꯠꯄꯗꯣ ꯇꯜꯂꯦꯅ ꯍꯟꯗꯛ ꯏꯁꯥꯖꯦ ꯇꯦꯁ ꯅꯨꯡ ꯈꯔ ꯇꯧꯊꯣꯛꯀꯦꯅ ꯍꯟꯗꯛꯇꯤ ꯆꯦꯛ ꯅꯨꯡ ꯈꯔ ꯇꯧꯊꯣꯛꯀꯦ ꯏꯁꯥ ꯏꯔꯨꯖꯦ ꯀꯌꯥꯝ ꯁꯣꯛꯏꯅꯣ ꯌꯦꯡꯒꯦꯅ ꯑꯩꯁꯦ ꯍꯥꯏꯕꯗꯤ ꯑꯥ ꯒꯣꯔꯃꯦꯟꯒꯤ ꯑꯩꯈꯣꯏ ꯂꯩꯔꯤꯕ ꯃꯅꯤꯄꯨꯔ ꯀꯩꯅꯣꯁꯤꯡꯁꯤꯗ ꯆꯠꯂꯤ ꯃꯣꯏꯅ ꯈꯔ ꯄꯩꯁꯥ ꯁꯦꯕ ꯑꯣꯏ ꯄꯩꯁꯥ ꯂꯩꯇꯃꯤꯅ ꯑꯗꯨꯗ ꯇꯧ ꯇꯧꯑꯅ ꯑꯁ ꯌꯥꯗ꯭ꯔꯦꯕꯣ ꯑꯈꯣꯏ ꯃꯅꯤꯄꯨꯔꯒꯤ ꯀꯩꯅꯣꯁꯤꯡꯁꯤꯗꯤ ꯄ꯭ꯔꯥꯏꯚꯦꯠ ꯍꯣꯁꯄꯤꯇꯥꯜꯅ ꯍꯦꯟꯅ ꯐꯔꯦ ꯒꯣꯔꯃꯦꯟ ꯍꯣꯁꯄꯤꯇꯥꯜꯁꯤꯗꯤ ꯌꯥꯗ꯭ꯔꯦ
ꯄ꯭ꯔꯥꯏꯚꯦꯠ ꯒꯃꯦꯟꯅ ꯍꯦꯟꯅ ꯐꯕꯝ ꯊꯣꯛꯏꯅꯦ ꯑꯗꯣ ꯀꯃꯥꯏꯅ ꯇꯧꯔꯤꯅꯣ ꯃꯣꯏꯖꯤ
ꯑꯁ ꯈꯪꯗꯦꯗ ꯒꯣꯔꯃꯦꯟꯅꯗꯤ ꯍꯦꯟꯅ ꯐꯕꯝ ꯊꯣꯛ ꯊꯣꯛꯏꯅꯦ ꯑꯗꯣ ꯃꯣꯏ ꯇꯣꯂꯣꯞꯁꯨ ꯃꯌꯥꯝ ꯃꯌꯥꯝ ꯆꯥꯔ ꯆꯥꯔ ꯊꯝꯃꯤꯅꯦ
ꯃꯥꯅꯦ ꯃꯥꯅꯦ
ꯑꯗꯣ ꯑꯩ ꯌꯦꯡꯕ ꯆꯠꯄꯗꯁꯨ ꯑꯈꯣꯏꯒꯤ ꯂꯩꯔꯝꯃꯤꯕ ꯍꯥꯏꯗꯤ ꯃꯣꯏꯅꯒ ꯍꯣꯏ ꯃꯣꯏꯁꯨ ꯑꯅꯥꯕ ꯌꯦꯡꯉꯨ ꯃꯌꯥꯝ ꯂꯥꯛꯄꯒꯤ ꯁꯨꯝ ꯀꯣꯛ ꯅꯨꯡ ꯉꯥꯎꯕꯒꯤꯕꯨꯗꯤ ꯑꯣꯏꯔꯝꯕ ꯌꯥꯏ ꯑꯗꯣ ꯈꯪꯗꯕ ꯃꯤꯅ ꯑꯦ ꯁꯤ ꯀꯗꯥꯏ ꯄꯤꯁꯤꯟꯗꯣꯏꯅꯣ ꯁꯤ ꯀꯗꯣꯝ ꯄꯤꯁꯤꯟꯗꯣꯏꯅꯣꯒ ꯍꯪꯕꯖꯦ ꯍꯦꯛꯇ ꯁꯥꯎꯒꯨꯝꯕ ꯍꯥꯏꯇꯥꯔꯦ ꯑꯩꯉꯣꯟꯗꯕꯨꯗꯤ ꯑꯗꯨꯃꯥꯏꯅ ꯇꯧꯔꯛꯄꯕꯨꯗꯤ ꯌꯥꯎꯗꯦ ꯑꯗꯣ ꯑꯍꯜ ꯈꯪꯗꯕ ꯑꯁꯣꯟꯕ ꯃꯌꯥꯝ ꯌꯥꯎꯋꯦ ꯑꯗꯣ ꯃꯣꯏꯗꯒꯁꯨ ꯍꯦꯛꯇ ꯆꯩꯕꯤꯕ ꯉꯥꯡꯕꯤꯕꯒꯨꯝꯕꯀꯣ ꯃꯣꯏ ꯂꯩꯔꯤꯖꯦ ꯍꯥꯏꯗꯤ ꯈꯪꯗꯕ ꯎꯗꯕ ꯃꯌꯥꯝꯗꯣ ꯍꯥꯏꯗꯤ ꯈꯪꯅꯕꯅꯦꯅ ꯂꯩꯔꯤꯅꯦꯕ
ꯎꯝ
ꯑꯁ ꯈꯪꯗꯦꯅ ꯇꯧꯔꯤꯁꯦ ꯌꯥꯗ꯭ꯔꯦ
ꯍꯥꯏꯗꯤ ꯑꯗꯨꯝ ꯍꯥꯟꯅꯗꯤ ꯇꯧꯔꯛꯑꯕꯅꯤ ꯃꯁꯤ ꯁꯨꯝ ꯉꯁꯤ ꯉꯔꯥꯡꯗꯒꯤ ꯊꯣꯔꯛꯄ ꯅꯠꯇꯦ ꯁꯨꯝ ꯁꯣꯏꯔ ꯁꯣꯏꯔ ꯂꯥꯛꯈꯤꯕꯗꯨꯅꯅꯦ ꯃꯁꯦ
ꯃꯥꯟꯅꯦ
ꯍꯥꯏꯗꯤ ꯑꯅꯥꯕꯖꯤꯗꯕꯨ ꯀꯅꯥꯅ ꯍꯔꯥꯎ ꯍꯔꯥꯎꯅ ꯗꯣꯛꯇ꯭ꯔꯗ ꯂꯥꯛꯄ ꯀꯅꯥꯝꯇ ꯌꯥꯎꯔꯝꯃꯣꯏ
ꯑꯥ
ꯂꯣꯏ ꯋꯥꯅꯔꯤ ꯉꯥꯛꯇꯅꯦ ꯑꯗ ꯃꯣꯏꯗꯒꯤ ꯑꯃꯨꯛ ꯌꯦꯡꯕꯤꯔꯤꯕ ꯑꯅꯥꯕ ꯌꯦꯡꯕꯤꯔꯤꯕ ꯀꯥꯡꯕꯨ ꯃꯣꯏꯅ ꯑꯃꯨꯛ ꯑꯃꯨꯛ ꯈꯤꯇꯪ ꯍꯔꯥꯎꯕꯝ ꯊꯣꯛꯑꯦꯕ ꯍꯔꯥꯎꯕꯝ ꯍꯥꯏꯕꯗꯤ ꯋꯥꯛ ꯍꯥꯏꯗꯤ ꯋꯥꯈꯟꯗꯨ ꯈꯤꯇꯪ ꯍꯥꯏꯗꯤ ꯑꯅꯥ ꯑꯌꯦꯛ ꯌꯥꯎ ꯑꯃꯗꯨꯅ ꯑꯅꯥ ꯑꯌꯦꯛ ꯇꯨ ꯌꯥꯎꯔꯒ ꯑꯗꯩ ꯁꯦꯟ ꯊꯨꯝ ꯂꯩꯇꯕꯒ ꯅꯥꯕ ꯐꯔꯒꯗꯤꯅ ꯑꯩꯖꯦ ꯂꯥꯛꯆꯕ ꯀꯥꯡꯕꯨꯗꯨꯒ ꯑꯅꯥꯕ ꯌꯦꯡꯉꯒꯦꯅ ꯂꯩꯕ ꯀꯥꯡꯒꯨꯗꯤ ꯃꯛ ꯍꯥꯏꯗꯤ ꯋꯥꯈꯜꯂꯣꯟꯗꯣ ꯈꯤꯇꯪ ꯃꯥꯟꯅꯗꯦꯗꯅ
ꯃꯥꯟꯅꯦ
ꯍꯥꯏꯗꯤ ꯑꯗꯨꯗꯨ ꯈꯔ ꯈꯪꯉꯒ ꯑꯦ ꯃꯨꯟꯅ ꯑꯅꯥꯕꯅꯤꯀꯣ ꯂꯥꯛꯏꯖꯦ ꯋꯥꯈꯟ ꯅꯨꯡꯉꯥꯏꯔꯝꯃꯣꯏꯀꯣ ꯈꯪꯗꯕꯗꯣ ꯁꯨꯃꯥꯏꯅ ꯇꯥꯛꯄꯤꯒꯦ ꯁꯨꯃꯥꯏꯅ ꯇꯧꯕꯤꯒꯦ ꯍꯥꯏꯕꯒꯤ ꯋꯥꯈꯟꯗ ꯇꯧꯕꯤꯒꯗꯧꯅꯦꯕ ꯃꯣꯏꯅ
ꯑꯥ
ꯑꯠ ꯍꯥꯏꯗꯤ ꯂꯥꯛꯏꯗꯣ ꯑꯁꯦꯡꯕ ꯍꯥꯏꯔꯒꯗꯤ ꯗꯣꯛꯇ꯭ꯔꯗ ꯂꯩꯕ ꯂꯥꯛꯏꯕ ꯃꯌꯥꯝꯖꯤ ꯃꯃꯥꯅꯤ ꯃꯄꯥꯅꯤ ꯃꯌꯥꯝꯕꯅꯤ ꯃꯆꯟꯅꯤ ꯍꯥꯏꯗꯤ ꯃꯆꯥꯅꯦ ꯃꯁꯨꯅꯦ ꯈꯜꯂꯒ ꯂꯣꯏꯅ ꯂꯩꯃꯤꯟꯅꯗꯧꯕ ꯉꯥꯛꯇꯅꯦꯕ ꯍꯣꯁꯄꯤꯇꯥꯜ ꯑꯁꯤꯗꯤ
ꯑꯥ
ꯄꯨꯛꯅꯤꯡ ꯋꯥꯈꯟ ꯁꯣꯟꯗꯕ ꯃꯌꯥꯝꯗꯣ ꯋꯥꯔꯤ ꯋꯥꯇꯥꯏ ꯁꯥꯗꯅ ꯈꯣꯠꯇꯅ ꯍꯥꯏꯗꯤ ꯈꯤꯇꯪ ꯀꯩꯅꯣ ꯇꯧꯅꯕ
ꯗꯣꯛꯇ꯭ꯔꯒꯨꯝꯕꯗꯤ ꯀꯩꯁꯨ ꯊꯣꯏꯗꯣꯛꯄ ꯀꯩꯁꯨ ꯍꯥꯏꯗꯦ
ꯎꯝ
ꯈꯣꯏꯒꯤ ꯍꯧ ꯃꯣꯏꯒꯤ ꯑꯥ ꯀꯩ ꯇꯤꯛꯀꯦꯠꯃꯛ ꯀꯛꯑꯒꯖꯨ ꯍꯦꯛ ꯃꯤ ꯁꯦꯔꯦꯟ ꯐꯥꯏꯚ ꯌꯨꯝꯕ ꯁꯦꯔꯦꯟꯒ ꯍꯦꯛ ꯁꯤꯟꯕꯝ ꯁꯤꯜꯂꯒ ꯂꯩꯕꯒꯨꯝꯕ ꯃꯤ ꯁꯦꯀꯣꯔꯤꯇꯤꯒꯨꯝꯕ ꯂꯩꯅꯩꯗꯅꯀꯣ ꯄ꯭ꯔꯥꯏꯚꯦꯠ ꯍꯣꯁꯄꯤꯇꯥꯟꯒꯤꯅ ꯇꯠ ꯇꯠ ꯇꯧꯔꯁꯨ ꯁꯠ ꯁꯠ ꯁꯠ ꯂꯣꯏꯅꯕꯩ ꯐꯤꯕꯝꯗ ꯂꯩꯔꯦ ꯂꯩꯕꯔꯩ ꯇꯕ ꯃꯤꯖꯤꯡꯖꯤꯅ ꯑꯈꯣꯏꯒꯤ ꯄ꯭ꯔꯥꯏꯕꯦꯠ ꯍꯣꯁꯄꯤꯇꯥꯟꯗ ꯑꯌꯥꯝꯕ ꯌꯦꯡꯅꯔꯤꯖꯦ ꯑꯗꯨꯒꯨꯝꯕꯩꯁꯨ ꯑꯌꯥꯝꯕ ꯑꯣꯏ
ꯃꯥꯜꯂꯦ ꯃꯥꯜꯂꯦ ꯃꯇꯝꯖꯨ ꯆꯪꯗꯕ
ꯑ
ꯑꯈꯣꯏꯒꯤꯅ ꯑꯃꯨꯛꯇꯣꯏꯕ ꯂꯣꯏꯔꯦ
ꯗꯣꯛꯇ꯭ꯔꯗꯤ ꯒꯣꯔꯃꯦꯟꯒꯤ ꯂꯩꯔꯤꯕ ꯗꯣꯛꯇ꯭ꯔꯉꯩꯖꯦ ꯂꯧꯔꯤꯗꯤ ꯃꯌꯥꯝ ꯃꯌꯥꯝ ꯂꯧꯔꯤꯅꯤ ꯑ ꯀꯗꯥꯏ ꯀꯗꯥꯏ ꯂꯩꯔꯤꯅꯣ ꯈꯪꯗꯦ ꯑꯇꯝꯕ ꯈꯔꯅ ꯑꯃꯨꯛ ꯌꯦꯡꯉꯦ ꯃꯤ ꯁꯤꯔꯦꯒ ꯈꯣꯠꯂꯦꯒ ꯌꯥꯝ ꯇꯧꯋꯤꯗꯨꯅꯤ ꯑꯇꯝꯕ ꯍꯥꯏꯖꯤꯗꯕꯨ ꯍꯣꯏ ꯑꯇꯝꯕꯖꯨ ꯌꯦꯡꯍꯟꯒꯗꯣꯏꯅꯦ ꯃꯣꯏ ꯃꯣꯏꯑꯖꯦ ꯇꯝꯃꯛꯇ꯭ꯔꯒꯗꯤ ꯀꯃꯥꯏꯅ ꯍꯌꯦꯡ ꯃꯇꯨꯡꯗ ꯑꯐꯕ ꯍꯥꯏꯖꯦꯃꯨꯛ ꯀꯃꯥꯏ ꯊꯣꯛꯂꯛꯀꯗꯣꯏꯅꯣ
ꯎꯝ
ꯑꯗꯧ ꯃꯣꯏ ꯇꯝꯕ ꯃꯣꯏꯁꯨ ꯂꯩꯍꯜꯂꯒ ꯍꯥꯏꯗꯤ ꯃꯣꯏꯁꯨ ꯍꯥꯏꯐꯦꯠ ꯌꯦꯡꯍꯜꯂꯒ ꯃꯣꯏꯒꯤ ꯍꯥꯏꯗꯤ ꯍꯦꯠ ꯑꯣꯏꯔꯤꯕ ꯃꯤꯗꯨꯅꯁꯨ ꯑꯃꯨꯛ ꯌꯦꯡꯕꯤ ꯈꯣꯠꯄꯤꯗꯨꯅ ꯇꯧꯔꯒꯗꯤ ꯑꯦꯗꯤ ꯑꯃꯨꯛ ꯂꯩꯗꯅꯀꯣ ꯔꯤꯆꯦꯛ ꯑꯅ‌ ꯑꯃꯨꯛ ꯇꯧꯕ ꯑꯅꯤ ꯑꯃ ꯂꯩꯗꯅ ꯑꯗꯨꯒꯨꯝꯕ ꯗꯤ ꯀꯩꯁꯨ ꯑꯣꯏꯗ꯭ꯔꯦ ꯈꯔ ꯈꯔ ꯑꯐꯕꯉꯩꯗꯨꯅ ꯍꯦꯛꯇ ꯀꯩꯅꯣ ꯇꯧ ꯂꯩꯒ꯭ꯔꯦ ꯐꯠ ꯇꯕ ꯑꯅꯧ ꯑꯅꯧꯕꯉꯩ ꯍꯦꯛ ꯐꯠꯇꯦ ꯍꯥꯏꯕꯗꯤ ꯅꯠꯇꯕ ꯃꯣꯏꯖꯨ ꯇꯝꯈꯠꯂꯛꯏꯝꯅꯤꯅ ꯑꯦ ꯃꯤꯖꯤꯗꯤ ꯅꯥꯔ ꯂꯥꯛꯏꯅꯤꯅ ꯃꯣꯏꯅ ꯍꯦꯛ ꯈꯪꯗꯗꯅ ꯍꯦꯛ ꯗꯥꯎ ꯌꯦꯡꯒꯩ ꯍꯤꯗꯥꯛ ꯂꯩꯁꯤꯟꯕꯁꯨ ꯍꯦꯛ ꯌꯥꯎꯔꯔꯤ
ꯃꯥꯅꯤ ꯃꯥꯅꯤ ꯃꯥꯅꯤ ꯎꯝ
ꯑꯩꯈꯣꯏꯅ ꯉꯍꯥꯟꯋꯥꯏ ꯂꯥꯏꯔꯤꯛ ꯇꯝꯃꯛꯄꯗ ꯑꯩꯈꯣꯏꯒꯤ ꯍꯦꯛ ꯀꯩ ꯍꯥꯏꯅꯤ ꯀꯣꯏꯁꯟꯒ ꯍꯪꯉꯛꯄꯗꯣ ꯑꯩꯈꯣꯏꯒꯤ ꯑꯟꯁꯔ ꯑꯟꯁꯔꯒꯁꯦ ꯁꯤ ꯑꯣꯏꯔꯝꯗꯣꯏꯔ ꯁꯤ ꯑꯣꯏꯔꯝꯗꯣꯏꯔꯒ ꯈꯜꯂꯒ ꯑꯩꯗꯤ ꯄꯡꯈꯨꯝꯗ ꯈꯨꯝꯟꯖꯤꯟꯕꯗꯣ ꯗꯥꯎ ꯌꯦꯡꯕꯗꯣ ꯑꯗꯨꯃꯥꯏꯅ ꯗꯥꯎ ꯌꯦꯡꯕ ꯄꯦꯁꯦꯟ ꯑꯗꯨꯝ ꯌꯥꯎꯔꯝꯗꯣꯔꯤ ꯄꯣꯠꯅꯦ
ꯃꯥꯅꯦ ꯃꯥꯅꯦ ꯑꯗꯩꯗꯤ ꯑꯩ ꯅꯨꯡꯉꯥꯏ ꯑꯩꯅ ꯁꯨꯝ ꯊꯦꯡꯅꯕ ꯑꯃ ꯂꯩꯌꯦ ꯍꯥꯏꯗꯤ ꯑꯩꯈꯣꯏ ꯁꯦꯀꯨꯔꯤꯇꯤꯒꯨꯝꯕ ꯑꯗꯒꯤ ꯅꯔꯁꯀꯨꯝꯕ ꯂꯩꯔꯤꯗꯣ
ꯑꯥ
ꯃꯣꯏꯒꯤ ꯃꯔꯤ ꯃꯇꯥ ꯈꯔ ꯈꯪꯅꯕ ꯂꯥꯛꯑꯒꯅꯦ ꯑꯦꯁ ꯆꯦꯟ ꯆꯣꯡꯗꯅ ꯃꯁꯤꯗꯩꯗ ꯍꯨꯟꯗꯣꯛꯇꯅ ꯃꯥ ꯇꯧꯒꯤ ꯊꯕꯛꯇꯨ ꯇꯧꯔ ꯇꯧꯕꯤꯑꯕ
ꯑꯥ
ꯑꯗꯨꯗꯤ ꯏꯕꯦꯝ ꯑꯁꯤ ꯀꯥꯏꯗꯅꯣ ꯀꯩꯅꯣ ꯍꯪ ꯍꯪꯕꯗꯨꯗꯅ ꯑꯗ ꯂꯥꯎꯈꯠꯇꯅꯗ ꯇꯧꯗꯅ ꯑꯩ ꯇꯧꯔꯤꯁꯦ ꯁꯪꯗꯦ ꯈꯣꯠꯇꯦ ꯑꯥꯗ ꯍꯪꯉꯨ ꯑꯗꯨ ꯇꯧꯔꯁꯨ ꯍꯥꯏꯗꯤ ꯑꯗꯨꯃꯥꯏꯅ ꯉꯥꯡꯕ ꯃꯌꯥꯝ ꯌꯥꯎꯋꯦꯕ ꯍꯥꯏꯗꯤ ꯃꯣꯏ ꯃꯔꯤ ꯃꯇꯥ ꯂꯥꯛꯏꯗꯣ ꯑꯗꯨꯃꯥꯏꯅ ꯇ꯭ꯔꯤꯠ ꯇꯧꯕ ꯑꯗꯨꯝ ꯌꯥꯏꯅꯦ ꯃꯤꯄ ꯃꯤ ꯈꯨꯗꯤꯡꯃꯛꯇ
ꯃꯅꯦ
ꯍꯥꯏꯗꯤ ꯆꯥꯎꯈꯠꯂꯟꯅꯤꯗꯅ ꯀꯥꯏꯗꯒꯤ ꯃꯣꯏꯗꯤ ꯌꯥꯗ꯭ꯔꯦ ꯄ꯭ꯔꯥꯏꯚꯦꯠꯀꯤꯅ ꯐꯅ ꯑꯃꯔꯣꯝꯗ ꯑꯩꯈꯣꯏꯒꯤ ꯀꯩ ꯍꯥꯏꯇꯥꯔꯦ ꯑꯂꯨ ꯅꯥꯥꯟ ꯄꯥꯏꯕꯦꯠ ꯑꯃ ꯂꯨ ꯅꯥꯟꯕꯁꯨ ꯍꯦꯜꯂꯦ ꯑꯗꯩꯗꯤ ꯊꯕꯛꯁꯨ ꯊꯨꯕ ꯍꯦꯜꯂꯦ
ꯍꯣꯏ ꯍꯣꯏ ꯑꯗꯨꯅꯦ ꯑꯩ ꯍꯟꯗꯛ ꯏꯕꯨ ꯒꯣꯔꯃꯦꯟꯒꯤꯗ ꯇꯦꯁ ꯇꯧꯁꯦꯅ ꯇꯧꯕꯗ ꯔꯤꯄꯣꯔꯠ ꯀꯥꯁꯦ ꯅꯨꯃꯤꯠ ꯍꯨꯝꯅꯤ ꯃꯔꯤꯅꯤꯗ ꯉꯥꯏ ꯑꯗꯨꯐꯥꯎꯗ ꯂꯥꯛꯇꯗꯅꯅꯦ ꯔꯤꯄꯣꯔꯠ ꯀꯥꯔꯠꯁꯦ ꯄꯨꯔꯥ ꯑꯔꯣꯏꯕꯤꯅꯦꯕ ꯇꯧꯔꯤꯁꯦ ꯍꯥꯏꯗꯤ ꯀꯩꯅꯣꯝꯇꯅꯦꯕ ꯍꯥꯏꯗꯤ ꯌꯥꯗ ꯇꯧꯔꯤꯅꯦꯕ ꯍꯥꯏꯗꯤ ꯄꯨꯔꯥ ꯀꯔꯤ ꯍꯥꯏꯗꯣꯏꯅꯣ ꯈꯪꯗꯦꯗ ꯃꯇꯝ ꯑꯃꯗꯤ ꯔꯤꯄꯣꯠꯇ ꯅꯨꯃꯤꯠ ꯍꯨꯝꯅꯤ ꯃꯔꯤꯅꯤ ꯉꯥꯏꯁꯤꯜꯂꯛꯑꯗꯤ ꯑꯩꯈꯣꯏꯁꯦ ꯄꯨꯔꯥ ꯑꯩꯈꯣꯏꯒꯤ ꯀꯩꯅꯣꯒꯤ ꯇꯥꯏꯞꯇ ꯑꯣꯏꯅ ꯂꯩꯔꯛꯑꯦꯕ ꯑꯅꯥꯕꯗꯣ ꯑꯅꯥꯕ ꯑꯅꯥꯕ ꯁꯤꯕꯅ ꯍꯥꯜꯂꯅꯤ ꯃꯣꯏꯒꯤ
ꯃꯥꯅꯦ ꯃꯥꯅꯤ ꯁꯤꯕꯕꯨ ꯁꯤꯔꯤꯅꯦ ꯑꯅꯥꯕ ꯁꯤꯔꯤꯅꯦ ꯍꯥꯏꯗꯤ ꯑ ꯀꯣꯏ ꯇꯦꯁ ꯇꯧꯕꯗ ꯑꯣꯏꯔꯣ ꯃꯦꯆꯤꯟ ꯌꯥꯗ꯭ꯔꯦ ꯍꯥꯏꯒꯨꯝꯕ ꯎ ꯃꯣꯏ ꯇꯧꯔꯤꯁꯦ ꯃꯦꯆꯤꯟ ꯌꯥꯗ꯭ꯔꯦ ꯍꯥꯏꯒꯨꯝꯕ ꯑꯗꯩꯗꯤ ꯑꯩꯈꯣꯏꯒꯤ ꯕꯤ ꯄꯤ ꯏꯁꯇꯣꯛ ꯇꯧꯔ ꯄꯨꯈꯠꯂꯛꯄꯁꯦ
ꯑꯪ
ꯑꯦ ꯇꯦꯁ ꯇꯧꯔꯣ ꯇꯦꯁ ꯇꯧꯔꯣ ꯇꯧꯅꯦꯕ ꯑꯗꯨꯗꯨꯒ ꯍꯣꯔꯦꯟ ꯄꯨꯡ ꯑꯍꯨꯝꯗ ꯂꯥꯛꯑꯣ ꯄꯨꯡ ꯃꯥꯄꯟꯗ ꯂꯥꯛꯑꯣ ꯅꯨꯡꯗꯥꯡꯒꯤ ꯅꯨꯡꯊꯤꯟ ꯇꯧꯕ ꯇꯦꯁꯇꯣ ꯁꯣꯅꯗꯤ ꯕꯤ ꯄꯤ ꯏꯁꯇꯣꯛ ꯇꯧꯔꯒ ꯂꯩꯔꯤꯗꯣ
ꯑꯥ
ꯍꯥꯏꯗꯤ ꯏꯃꯥꯔꯖꯦꯟꯁꯤ ꯑꯃꯨꯛ ꯏꯃꯥꯔꯖꯦꯟꯁꯤꯗꯤ ꯍꯥꯏꯔꯒ ꯑꯩꯈꯣꯏꯒꯤ ꯑꯗꯨꯃꯥꯏꯅ ꯇꯧꯔꯦꯕ ꯍꯥꯏꯗꯤ ꯃꯤ ꯁꯨꯔ ꯁꯨꯔꯛꯄꯁꯦ ꯇꯦꯁ ꯇꯧꯕꯁ ꯃꯑꯣꯡꯗ ꯍꯥꯏꯕꯗꯤ ꯅꯥꯔꯤꯗꯣ ꯑꯔꯨꯕ ꯀꯟꯗꯤꯁꯟ ꯑꯣꯏꯔꯗꯤ ꯈꯨꯗꯛ ꯈꯨꯗꯛꯇ ꯄꯤꯕ ꯌꯥꯕꯒꯤ ꯐꯦꯁꯤꯂꯤꯇꯤꯗꯣ ꯇꯪꯍꯟꯅꯤꯡꯕ ꯍꯥꯏꯇꯥꯔꯦ
ꯎꯝ
ꯒꯃꯦꯟ ꯍꯣꯁꯄꯤꯇꯥꯜꯗ ꯑꯗꯩ ꯆꯨꯝꯅ ꯈꯛꯀꯤ ꯑꯅꯥꯕ ꯌꯦꯡꯕ ꯂꯥꯛꯄꯗꯨꯁꯨ ꯑꯗꯨꯃꯥꯏꯅ ꯇꯧꯔꯦ ꯍꯥꯏꯗꯤ ꯆꯨꯝꯅ ꯈꯛꯀꯤ ꯅꯥꯕ ꯍꯥꯏꯗꯤ ꯗ ꯇꯦꯁ ꯇꯧꯕꯗꯨꯒ ꯉꯁꯥꯏꯒꯤ ꯈꯨꯗꯛꯇ ꯏꯃꯥꯔꯖꯦꯟꯁꯤ ꯄ ꯏꯁꯇꯣꯛ ꯇꯧꯔꯗꯨꯒꯗꯤ ꯃꯥꯟꯅꯔꯣꯏꯗꯅ ꯀꯩꯁꯨ
ꯑꯅꯦ
ꯑꯗꯨꯅ ꯍꯥꯏꯗꯤ ꯑꯗꯨꯝꯕ ꯏꯃꯥꯔꯖꯦꯟꯁꯤ ꯇꯦꯁꯇꯨꯗꯤ ꯇꯣꯉꯥꯟꯅ ꯐꯦꯁꯤꯂꯤꯇꯤ ꯄꯤꯕꯤꯔꯒ ꯈꯨꯗꯛꯇꯛꯇ ꯔꯤꯄꯣꯔꯠꯇꯣ ꯂꯧ ꯌꯥꯕꯒꯤ ꯃꯑꯣꯡꯗ ꯁꯦꯝꯕꯤꯔꯗꯤ ꯑꯅꯥꯕꯁꯤꯡꯁꯨ ꯈꯔ ꯋꯥꯈꯜ ꯅꯨꯡꯉꯥꯏꯖꯗꯧꯕ ꯁꯣꯅꯗꯤ ꯕ꯭ꯂꯠ ꯑ ꯍꯥꯏꯗꯤ ꯕ꯭ꯂꯗ ꯇꯦꯁ ꯔꯤꯄꯣꯔꯠꯇꯨ ꯌꯥꯎꯗ꯭ꯔꯒꯗꯤ ꯍꯤꯗꯥꯛ ꯊꯥꯕꯁꯨ ꯌꯥꯔꯣꯏꯗꯣꯏꯅꯦ ꯑꯗꯩꯗꯤ ꯑꯅꯥꯕꯗꯨ ꯀꯩꯅꯣꯁꯨ ꯃꯌꯦꯛ ꯁꯦꯡꯅ ꯈꯪꯉꯣꯏꯗꯣꯏꯅꯦꯕ
ꯑꯥ
ꯑꯗꯩ ꯔꯤꯄꯣꯔꯠꯇꯧ ꯄꯣꯔꯛꯑꯦ ꯑꯗꯨꯒ ꯗꯣꯛꯇꯔ ꯑꯃ ꯉꯥꯏꯗꯣꯏꯅꯦꯕ ꯒꯃꯦꯟ ꯇꯧꯔꯤꯁꯤꯅ ꯗꯣꯛꯇꯔ ꯑꯥꯎꯟ ꯄꯨꯡ ꯃꯥꯄ ꯁꯗ ꯂꯥꯛꯀꯅꯤ ꯑꯗꯨꯐꯧꯇꯪ ꯉꯥꯏꯔꯣ ꯈꯣꯠꯂꯣ ꯁꯣꯝꯗ ꯑꯅꯥꯕꯗ ꯑꯗꯨꯅ ꯍꯣꯂꯤꯁ ꯈꯔ ꯄꯩꯊꯥ ꯑꯗꯒꯤ ꯍꯥꯟꯅ ꯃꯥ ꯆꯥꯔꯛꯄ ꯒꯨꯂꯤꯗꯣ ꯈꯔ ꯆꯥꯔꯄ ꯍꯤꯞꯇ ꯍꯤꯞꯠꯂꯒ ꯊꯝꯕ
ꯑ
ꯁꯣꯅꯝ ꯍꯛꯆꯥꯡ ꯃꯅꯨꯡꯗꯗꯤ ꯁꯨꯝ ꯁꯨꯝ ꯁꯣꯛꯀꯜꯂꯤꯅꯦꯕꯗꯣ
ꯃ
ꯑꯗꯨ ꯃꯣꯏꯁꯦ ꯑꯗꯨꯝ ꯈꯪꯉꯤꯅꯦꯕ ꯑꯗꯨꯝ ꯑꯩ ꯍꯥꯏꯅꯤ ꯃꯣꯏ ꯊꯕꯛ ꯀꯣꯝꯅ ꯃꯣꯏ ꯅꯨꯡꯉꯥꯏꯅꯕ ꯁꯤꯟꯖꯕꯗ ꯑꯗꯨꯝ ꯍꯥꯏꯗꯣꯛꯇꯦꯕ ꯁꯨꯝꯕꯁꯤꯗ
ꯗꯣꯛꯇꯔꯁꯤꯡꯁꯨ ꯍ ꯔꯤꯄꯣꯔꯠ ꯂꯥꯛꯇꯦ ꯀꯥꯏꯅꯒ ꯍꯦꯛ ꯂꯩꯁꯤꯟꯕꯒꯨꯝꯕ
ꯍꯣꯏ ꯍꯣꯏ ꯍꯣꯏ ꯍꯥꯏꯗꯤ ꯃꯣꯏꯗꯤ ꯈꯪꯗꯦ ꯗꯣꯛꯇꯔꯁꯤꯡꯁꯦ ꯑꯃꯔꯝꯗ ꯃꯣꯏ ꯊꯝꯃꯣꯏ ꯀꯟꯕꯁꯨꯗ ꯈꯔꯗꯤ ꯑꯣꯏꯌꯦꯕꯀꯣ ꯗꯣꯛꯇꯔꯁꯦ
ꯑꯥ
ꯑꯗꯣ ꯃꯣꯏꯅ ꯁꯤ ꯇꯧꯔꯦ ꯁꯤ ꯇꯧꯔꯦ ꯁꯣꯔꯁꯨ ꯃꯣꯏ ꯍꯥꯏꯗ ꯀꯩꯝꯇ ꯇꯧꯗꯕꯩ ꯃꯑꯣꯡꯗ ꯑꯅꯥꯕꯕꯁꯤ ꯐꯒꯠꯂꯛꯄꯒꯤ ꯃꯑꯣꯡꯗ ꯄꯨꯠꯇ꯭ꯔꯣ ꯁꯈꯝꯕꯗꯣ
ꯎꯝ
ꯑꯩ ꯅꯣꯏꯁꯦ ꯀ ꯄꯣꯠ ꯀꯥꯂꯒ ꯁꯤ ꯑꯅꯥꯕ ꯁꯨꯝ ꯁꯣꯛꯆꯜꯂꯦ ꯈꯣꯠꯆꯜꯂꯦ ꯍꯥꯏꯗꯦꯕ ꯅꯣꯡꯃꯗ ꯅꯣꯏ ꯄꯣꯠ ꯄꯣꯔꯛꯑꯕ ꯄꯣꯔꯛꯇ꯭ꯔꯤ ꯑꯣ ꯍꯣꯔꯦꯟ ꯄꯣꯔꯛꯑꯒ ꯄꯤꯁꯜꯂꯛꯑꯣ ꯑꯅꯥꯕꯗꯨꯅꯗꯤ ꯏꯁꯣꯝꯗꯗꯤ ꯍꯣꯏ ꯍꯣꯏ ꯍꯣꯏ ꯍꯣꯏ ꯍꯣꯏ ꯏꯪꯅ ꯇꯞꯅ ꯍꯥꯏꯔꯝꯃꯤꯅꯦꯕ ꯁꯣꯝꯗꯗꯤ ꯅꯥꯔꯤꯗꯨꯗꯤ ꯑꯥ ꯌꯧ ꯅꯥꯔꯕꯅꯤꯀꯣ ꯑꯩꯁꯦ
ꯑꯥ
ꯑꯗꯨ ꯇꯧꯋꯦꯕ
ꯑꯁ ꯌꯥꯗ꯭ꯔꯦꯗ ꯄꯨꯔꯥ ꯇꯥꯏꯌꯣꯟꯅꯔꯦꯗ ꯃꯁ ꯃꯥ ꯗꯣꯛꯇꯔ
ꯗꯣꯛꯇꯔ ꯇꯝꯃꯤꯅꯦꯅ ꯍꯥꯏꯗꯤ
ꯍꯥꯏꯗꯤ
ꯄꯪꯗꯝ
ꯄꯪꯀꯝ ꯇꯝꯅꯔꯦ ꯍꯧꯖꯤꯛꯀꯥꯟꯁꯦ ꯃꯥꯅꯦ
ꯑꯐꯕꯁꯨ ꯐꯠꯇꯕꯁꯨ ꯑꯗꯨꯅ ꯃꯥꯅꯦ ꯃꯥꯅꯦ ꯑꯗꯨꯅ ꯑꯩꯈꯣꯏꯒꯤ ꯗꯣꯛꯇꯔꯅ ꯀꯩꯅꯣ ꯇꯧꯔꯝꯃꯦ ꯑꯗꯨ ꯇꯧꯔꯝꯃꯦ
ꯑꯗꯨ ꯇꯧꯔꯝꯃꯦꯒ ꯑꯗꯨ ꯇꯧꯔꯝꯃꯦꯒ ꯇꯧꯗꯣꯢꯅꯦ ꯍꯥꯏꯗꯤ ꯑꯩꯗꯣ ꯁꯨꯝ ꯍꯛꯆꯥꯡꯗꯣ ꯍꯥꯏꯗꯤ ꯁꯨꯝ ꯆ ꯆꯥꯡꯗ ꯁꯨꯝ ꯌꯥꯝꯌꯥꯝꯅꯁꯨ ꯆꯥꯎꯈꯠꯂꯛꯑꯦ ꯑꯗꯨꯒ ꯏꯁꯥ ꯏꯔꯨꯁꯤꯁꯨ ꯑ ꯁꯨꯝ ꯆꯍꯤ ꯈꯨꯗꯤꯡꯒꯤ ꯑꯩꯈꯣꯏꯒꯤ ꯑꯍꯜ ꯂꯃꯟꯗꯩ ꯑꯩꯈꯣꯏ ꯁꯨꯝ ꯏꯁꯥꯅ ꯆꯦꯛ ꯅꯨꯡ ꯇꯧꯊꯣꯛꯑꯗꯅ ꯑꯩꯈꯣꯏ ꯀꯩ ꯁꯨꯝ ꯀꯦ ꯑꯦꯐ ꯇꯤꯒꯨꯝꯕ ꯑꯦꯜ ꯑꯦꯐ ꯇꯤꯒꯨꯝꯕ ꯍꯥꯏꯗꯤ ꯂꯤꯚꯔ ꯐꯪꯁꯟ ꯇꯦꯁ ꯑꯗꯩ ꯑꯃ ꯑꯃ ꯁꯨꯝ ꯇꯦꯁ ꯇꯧꯊꯣꯛꯄ ꯌꯥꯕ ꯂꯩꯔꯒꯗꯤ ꯁꯨꯝ ꯆꯍꯤ ꯑꯃꯒꯤ ꯁꯨꯝ ꯇꯧꯊꯣꯛꯎ ꯁꯨꯝ ꯁꯨꯛ ꯀꯗꯗꯤ ꯑꯩꯈꯣꯏꯅ ꯀꯩꯁꯨ ꯆꯥ ꯊꯛꯆꯗ꯭ꯔꯒꯁꯨ ꯑꯩꯈꯣꯏꯅ ꯍꯧꯖꯤꯛ ꯆꯥꯔꯤꯕ ꯇꯤꯟꯖꯥꯡꯗ ꯕꯣꯏꯂꯔꯒ ꯍꯥꯏꯁꯤꯁꯨ ꯁꯥ ꯌꯦꯟꯒꯥꯏꯁꯤꯁꯨ ꯃꯌꯥꯝ ꯐꯠꯇꯕ ꯄꯣꯠꯅꯤꯗꯣ ꯑꯩꯈꯣꯏꯅꯗꯤ ꯍꯥꯎꯒꯦꯅ ꯁꯨꯝ ꯁꯥꯁꯤꯡꯟꯗ ꯍꯟꯗꯛꯇꯨꯁꯨ ꯁꯥꯏꯟꯁꯨ ꯐꯌꯥꯝ ꯆꯥꯕ ꯇꯣꯏꯈ꯭ꯔꯦꯅ ꯑꯩꯁꯦ ꯑꯝꯇ ꯆꯥꯁꯤꯟꯒꯦꯅꯝꯇꯗꯤ ꯌꯦꯡꯒꯦꯅ ꯇꯧꯕꯤꯕ ꯄ꯭ꯔꯥꯏꯚꯦꯠꯇ ꯑꯣꯏꯅ ꯇꯦꯁ ꯇꯧꯕꯗ ꯏꯁꯥꯗꯨꯁꯨ ꯌꯥꯝ ꯀꯥ ꯍꯦꯟꯅ ꯀꯟꯅ ꯕꯣꯝ ꯊꯨꯔ ꯅꯥꯕ ꯅꯠꯇꯃꯤꯅ ꯄꯩꯁꯥꯒ ꯂꯩꯇꯕꯗꯨꯗ ꯄ꯭ꯔꯥꯏꯚꯦꯠꯇ ꯑꯣꯏꯅ ꯌꯦꯡꯕꯗꯣ ꯉꯝꯃꯔꯣꯏ ꯑꯩꯅ ꯒꯣꯔꯃꯦꯟꯗ ꯑꯣꯏꯅ ꯇꯧꯔꯁꯦꯅ ꯇꯧꯔꯦ ꯑꯗꯣ ꯑꯁ ꯑꯩ ꯗꯤꯕꯣ ꯑꯁ ꯉꯥꯏꯕꯗ ꯉꯥꯏꯕꯗ ꯔꯤꯄꯣꯔꯠꯀ ꯑꯗꯨ ꯁꯥꯎꯅꯤꯡꯗꯅ ꯂꯧꯗꯕ ꯔꯤꯄꯣꯔꯠꯀ ꯌꯥꯎꯔꯝꯃꯦ ꯍꯧꯖꯤꯛꯁꯦ ꯍꯧꯖꯤꯛꯐꯛ ꯂꯧꯗ꯭ꯔꯦ ꯇꯧꯅꯤꯡ ꯇꯧꯖꯔꯁꯅꯨ ꯑꯇꯩ ꯑꯇꯩ ꯔꯤꯄꯣꯠ ꯂꯥꯛꯄꯁꯤꯡꯗꯣ ꯀꯩꯁꯨ ꯊꯣꯏꯗꯣꯛꯄ ꯅꯣꯔꯃꯦꯜ ꯂ ꯑꯣꯏꯔꯝꯃꯦ ꯑꯗꯣ ꯔꯤꯄꯣꯔꯠ ꯑꯃ ꯂꯧꯗ꯭ꯔꯤ ꯍꯧꯖꯤꯛꯐꯥꯎ ꯍꯥꯏꯗꯤ ꯃꯣꯏꯅ ꯐꯖꯅ ꯆꯠꯂꯦ ꯍꯦꯛ ꯄꯤꯔꯛꯇꯕꯒꯨꯝꯕ ꯍꯪꯌꯦꯡꯪꯁꯨ ꯂꯥꯛꯑꯣ ꯍꯥꯏ ꯆꯠꯂꯅꯤ ꯂꯣꯏꯗ꯭ꯔꯤꯃꯨꯛ ꯍꯥꯏꯔꯛꯑꯅꯤ ꯑꯗꯣ ꯁꯥꯎꯅꯤꯡꯉꯦ ꯁꯥꯎꯅꯤꯡꯉꯦ ꯍꯦꯛ ꯈꯠꯅꯔꯨꯔꯅꯦ ꯍꯦꯛ ꯈꯠꯅꯖꯅꯕ ꯑꯗꯣ ꯍꯦꯛ ꯑꯩꯈꯣꯏꯗꯤ ꯀꯥꯟꯅꯖꯅꯕꯗꯤ ꯍꯦꯛ ꯄꯥꯝꯖꯗꯃꯤꯅꯀꯣ ꯑꯗꯣ ꯑꯁꯦꯡꯕꯩꯗꯤ ꯑꯩꯈꯣꯏꯅꯗꯤ ꯁꯥꯎꯗꯤ ꯌꯥꯔꯝꯃꯦ ꯗꯤ ꯑꯩꯈꯣꯏꯗꯤ ꯀꯩꯅꯣꯅꯦꯕ ꯀꯅꯥꯕꯗꯣ ꯌꯦꯡꯕꯅꯦ ꯑ ꯆꯂꯤꯁꯦ
ꯑꯗꯨꯅ ꯃꯇꯝ ꯃꯥꯡꯁꯨ ꯃꯥꯡꯅ ꯅꯣꯡꯃꯩ ꯃꯇꯝꯗꯣ ꯃꯥꯡꯁꯨ ꯃꯥꯡꯅ ꯂꯩꯖꯔꯒꯦ ꯌꯦꯡꯖꯔꯒꯦꯅ ꯆꯠꯄꯅꯦꯕ ꯃꯔꯝꯗꯣ ꯆꯥꯔꯒꯗꯤ ꯌꯥꯏꯗꯅ ꯃꯔꯝꯗꯨ ꯆꯥꯗꯕꯗꯨꯅꯦꯅ ꯃꯌꯥꯝ ꯁꯥꯎꯅꯩꯁꯦ
ꯃꯥꯅꯦ ꯑꯗꯩ ꯑꯩꯈꯣꯏꯒꯤ ꯔꯤꯄꯣꯔꯠ ꯄꯤꯕꯒꯤ ꯐꯪꯉꯤ ꯀ꯭ꯌꯨ ꯂꯦꯞꯄ ꯐꯪꯉꯤ ꯍꯦꯛ ꯀ꯭ꯌꯨꯁ ꯍꯦꯛ ꯂꯦꯞꯄꯝꯃꯒ ꯔꯤꯄꯣꯔꯠ ꯄꯤꯔꯝꯕ ꯃꯤꯁꯦ ꯈꯔ ꯃꯥꯡꯉꯦ ꯍꯥꯏ ꯔꯤꯄꯣꯔꯠꯀꯤ ꯄꯤꯔꯝꯕ ꯍꯥꯏꯗꯤ ꯃꯤ ꯃꯤ ꯃꯌꯥꯝ ꯀ ꯑꯣꯏꯁꯤ ꯂꯦꯞꯅꯔꯤꯅꯉꯣ ꯔꯤꯄꯣꯔꯠ ꯄꯤꯔꯝꯕ ꯃꯤ ꯍꯣꯏ ꯃꯣꯏ ꯃꯤ ꯃꯤꯗꯣ ꯃꯥꯡꯈ꯭ꯔꯁꯨ ꯃꯤ ꯑꯅꯤ ꯑꯍꯨꯝ ꯊꯝꯕ꯭ꯔꯁꯨ ꯊꯝꯗꯦ ꯑꯃꯈꯛ ꯂꯩꯔꯅꯤ ꯑꯗꯣ ꯑꯃꯁꯤꯅ ꯁꯨꯝ ꯄꯤꯔꯝꯃꯅꯤ ꯑꯃꯁꯤꯁꯨ ꯍꯥꯏꯗꯣꯏ ꯁꯨꯝ ꯃꯥꯁꯨ ꯁꯨꯝ ꯋꯥꯔꯛꯄ ꯈꯣꯠꯂꯛꯄ ꯑꯗꯨꯝ ꯌꯥꯎꯔꯝꯅꯦ ꯍꯥꯏꯐꯦꯠ ꯊꯣꯛꯈꯤꯕ ꯈꯣꯠꯈꯤꯕ ꯗꯨꯀꯥꯟꯗꯗꯤ ꯃꯤ ꯂꯦꯞꯄꯤ ꯃꯌꯥꯝꯗꯤ ꯍꯦꯛꯇ ꯁꯥꯥꯡꯅ ꯍꯦꯛꯇ ꯂꯦꯞꯂꯔꯦꯗꯣ
ꯎꯝ
ꯑꯅꯤ ꯑꯍꯨꯝ ꯊꯝꯃꯒ ꯃꯣꯏꯅ ꯇꯠ ꯇꯠ ꯇꯠ ꯇꯠꯄꯤꯌꯨ ꯈꯣ ꯑꯗꯨꯅ ꯇꯧꯔꯗꯤ ꯐꯕ ꯑꯗꯨꯁꯨ ꯅꯠꯇꯦ ꯑꯃꯨꯛ ꯃꯥꯡꯈꯤꯅꯤ ꯉꯍꯥꯟ ꯂꯩ ꯑꯃꯨꯛ ꯂꯥꯛꯀꯅꯤ ꯑꯃꯅꯤ ꯑꯃꯨꯛ ꯊꯤꯖꯈꯤꯅꯤ ꯑꯃꯨꯛ ꯂꯥꯛꯀꯅꯤ ꯑꯁ ꯈꯪꯗꯦꯗ ꯑꯗꯨꯊꯄ ꯇꯧꯔꯒ ꯂꯧꯗ꯭ꯔꯁꯨ ꯌꯥꯔꯦꯅ ꯈꯜꯂꯒ ꯊꯝꯃꯝꯃꯝꯅꯦꯕꯣ
ꯃꯥꯅꯦ ꯃꯥꯅꯦ
ꯑꯩꯈꯣꯏꯅ ꯑꯃꯨꯛ ꯕꯣꯟ ꯄꯨ ꯅꯥꯕ